ꯀꯩꯗꯧꯔꯤꯅꯣ ꯀꯩꯗꯧꯔꯤꯅꯣ
ꯑꯣ ꯑꯩꯈꯣꯏꯁꯦ ꯑꯗꯨꯝ ꯂꯩꯔꯤꯗ
ꯅꯨꯡꯉꯥꯏꯕ꯭ꯔꯣ ꯑꯩ ꯊꯕꯛ ꯇꯧꯔꯒ ꯂꯩ ꯍꯧꯖꯤꯛ
ꯀꯔꯤ ꯊꯕꯛꯔꯣ
ꯑꯩ ꯌꯨꯝ ꯁꯦꯡꯔꯒ ꯂꯩꯌꯦ
ꯑꯣ ꯅꯣꯏꯁꯨ ꯌꯨꯝ ꯁꯦꯡꯕ ꯍꯩꯕ꯭ꯔꯣ
ꯍꯩꯇ‌ꯦꯗꯥ
ꯇꯝꯃꯤꯔꯣ
ꯍꯣꯏ
ꯑꯩꯒꯤ ꯌꯨꯝꯗ ꯂꯥꯛꯑꯒ ꯇꯝꯒꯦꯔꯣ
ꯌꯖꯥꯔ‌ꯦ
ꯑꯣꯍꯣ
ꯎ
ꯑꯩ ꯌꯨꯝꯗ ꯂꯥꯛꯄ ꯇꯝꯃꯣ ꯑꯦ ꯇꯝꯕ ꯂꯥꯛꯑꯣ ꯍꯥꯏꯕꯅꯤꯗ
ꯎ
ꯇꯥꯕ꯭ꯔꯣ
ꯇꯥꯏꯌꯦ
ꯀꯔꯤ ꯁꯦꯡꯉꯤꯅꯣ ꯅꯪꯕꯨ
ꯑꯩꯗꫭ ꯅꯠꯇ‌ꯦ ꯑꯩ ꯍꯥꯇꯤ ꯆꯠꯂꯅꯤ ꯑꯗꯨꯅ ꯀꯩꯅꯣ ꯑꯩ ꯌꯨꯝꯁꯦ ꯁꯦꯡꯗꯣꯛꯄ
ꯑꯆꯥ
ꯄꯣꯠ ꯆꯩꯩ ꯈꯔꯒ ꯌꯨꯝ ꯊꯥꯅꯤꯉꯥꯏ ꯌꯨꯝꯗ ꯑꯩꯒꯤ ꯄꯣꯠ ꯆꯩꯩ ꯊꯥꯔꯤꯅꯤ ꯑꯗꯨꯒ ꯍꫭ ꯂꯥꯏꯔꯤꯛ ꯇꯝꯕ ꯆꯠꯀ‌ꯦ
ꯋꯥꯎ ꯃꯤꯗꯤ ꯂꯥꯏꯔꯤꯛ ꯌꯥꯝ ꯍꯩꯔ‌ꯦꯀꫭ
ꯍꯩꯇꯕꯒꯤ ꯇꯝꯕ ꯆꯠꯂꯤꯅꯤ
ꯂꯥꯏꯔꯤꯛ ꯍꯩꯕꯒꯤ ꯃꯄꯥꯟ ꯂꯝꯗꯒ ꯆꯠꯂꯦꯀꯣ ꯃꯤꯗꯤ
ꯍꯥꯏꯇꯥꯕꯤꯒꯤꯅꯦ
ꯍꯩꯌꯦ ꯍꯩꯌꯦ ꯌꯥꯝ ꯍꯩꯌꯦ
ꯏꯁ ꯅꯪꯁꯨ ꯍꯥꯏꯒꯗꯕ꯭ꯔꯣ
ꯑꯩꯁꯨ ꯁꯨꯛꯍꯩ ꯍꯩꯗꯤꯌꯦ ꯑꯩꯈꯣꯏꯗꯤ ꯑꯈꯣꯏꯗꯤ ꯑꯩꯈꯣꯏꯗꯤ ꯁꯤꯗ ꯇꯝꯔꯤꯅꯦ ꯋꯥꯕꯅ ꯂꯣꯏꯔꯦ
ꯍꯣꯏ ꯊꯕꯛ ꯇꯧꯅꯤꯡꯕꯒꯤ
ꯑꯩꯗꯤ ꯊꯕꯛ ꯇꯧꯕꯗ ꯁꯨ ꯋꯥ ꯋꯥꯗꯦꯍꯦ ꯀꯩꯒꯤꯅꯣ
ꯔꯣꯕꯣꯠ ꯑꯣꯏꯕꯩꯔꯣ
ꯑꯣ ꯑꯈꯣꯏꯗꯤ ꯈꯔ ꯀꯟꯕꯀꯣ ꯍꯥꯏꯇꯥꯔꯦ ꯑꯈꯣꯏꯁꯦ
ꯏꯁ
ꯑꯩꯈꯣꯏꯗꯤ ꯊꯕꯛ ꯇꯧꯕꯗ ꯁꯨꯛ ꯋꯥ ꯋꯥꯗꯦꯕ ꯑꯈꯣꯏꯗꯤ ꯈꯔ ꯕꯣꯗꯤꯁꯦ ꯈꯔ ꯀꯟꯕꯒꯣ ꯍꯥꯏꯇꯥꯔꯦ
ꯍꯣꯏ ꯑꯣꯏꯔꯥꯝꯅꯤ ꯍꯣꯏ ꯊꯕꯛ ꯇꯧ ꯇꯧꯗꯕꯒꯤꯔꯣ ꯊꯕꯛ ꯁꯨꯛꯇꯥꯎ ꯇꯥꯎꯗꯕꯒꯤꯔꯣ
ꯑꯣꯍꯣ ꯇꯧꯃꯟꯕꯒꯤ ꯌꯥꯗ꯭ꯔꯦ ꯅꯣꯏ ꯑꯩꯒꯤ ꯑꯩ ꯎꯔꯗꯤꯀꯣ ꯅꯣꯏ ꯉꯛꯀꯅꯤ ꯈꯪꯕ꯭ꯔꯥ
ꯈꯟꯗꯦ
ꯅꯣꯏꯕꯨ ꯑꯂꯨꯒ ꯄꯨꯕ ꯉꯝꯕ꯭ꯔꯣ
ꯏꯁ ꯉꯝꯃꯦ ꯍꯦ
ꯏꯁ ꯉꯝꯃꯦ ꯇꯥꯅꯤꯡꯇꯦꯗ ꯇꯥꯅꯤꯡꯇꯦꯗ
ꯇꯅꯤꯡꯗꯔꯁꯨ ꯇꯥꯎ
ꯄꯨꯕꯁꯨ ꯉꯝꯂꯣꯏꯗꯕꯗ ꯉꯝꯃꯦ ꯀꯥꯏꯅ ꯅꯧꯅꯤꯡꯉꯤꯍꯦ ꯁꯨꯉꯥꯝ ꯉꯝꯔꯣꯏ ꯅꯪ ꯑꯥꯔꯨ ꯕꯦꯛ ꯑꯥꯂꯨ ꯕꯦꯒꯛꯇꯣ ꯄꯨꯕ ꯉꯝꯕ꯭ꯔꯣ
ꯍꯣꯏ ꯉꯝꯗ꯭ꯔꯗꯤ ꯅꯪꯕꯨ ꯊꯥꯏ ꯅꯪꯕꯨ ꯊꯥꯡꯕꯩ ꯉꯝꯒꯅꯤ
ꯏꯁ ꯏꯁ ꯏꯁ ꯏꯁ ꯏꯁ ꯏꯁ ꯏꯁ ꯏꯁ ꯏꯁ ꯏꯁ ꯅꯊꯟꯗ ꯐꯥꯎ ꯆꯠꯄ ꯉꯝꯗ꯭ꯔꯤꯉꯩ ꯀꯥꯟꯁꯤꯗ ꯑꯩꯕꯨ ꯑꯃꯨꯛ ꯊꯥꯡꯗꯣꯏꯕ
ꯏꯁ ꯏꯊꯟꯗ ꯆꯠꯄ ꯉꯝꯗꯔ꯭ꯤꯕ ꯒꯥꯏꯅ
ꯆꯨꯝꯗ꯭ꯔꯣ
ꯆꯨꯝꯗꯦ
ꯅꯥꯀꯣꯡꯒꯤ ꯏꯗꯣ ꯀꯪꯔꯕꯣ ꯅꯪ
ꯏꯁ ꯀꯔꯤ
ꯅꯥꯀꯣꯡꯒꯤ ꯏꯗꯣ ꯀꯪꯔꯕꯣ ꯍꯥꯏꯕꯅꯦ
ꯅꯪ ꯀꯪꯗ꯭ꯔꯤꯕ꯭ꯔꯣ
ꯑꯣꯍꯣ ꯑꯩꯈꯣꯏꯗꯤ ꯅꯍꯥꯟꯅ ꯀꯪꯈ꯭ꯔꯦ
ꯑꯣ ꯑꯩꯈꯣꯏꯁꯨ ꯅꯍꯥꯟꯅ ꯀꯪꯈ꯭ꯔꯦ
ꯌꯥꯑ ꯅꯣꯛꯅꯤꯡꯉꯤꯗ
ꯅꯣꯛꯑꯣ ꯅꯣꯛꯅꯤꯡꯉꯗꯤ ꯅꯣꯛꯀꯗꯕꯅꯦ
ꯍꯥꯏ ꯍꯥ ꯀꯔꯤ ꯃꯊꯦꯜ ꯆꯥꯕ꯭ꯔꯣ ꯉꯁꯤ
ꯎꯁꯣꯏꯒ ꯑꯣꯛ ꯊꯣꯡꯕ ꯆꯥꯏꯌꯦ
ꯎꯁꯣꯏ ꯍꯥꯏꯁꯤꯅ ꯀꯔꯤ
ꯎꯁꯣꯏ ꯍꯥꯏꯗꯤ ꯎꯁꯣꯏ ꯑꯩꯁꯨ ꯈꯪꯗꯦ
ꯑꯗꯨꯗꯤ ꯀꯔꯤꯒꯤ ꯅꯪꯗꯤ ꯀꯃꯥꯏꯅ ꯈꯪꯕ ꯎꯁꯣꯏꯅꯤꯅ
ꯅꯃꯥꯟꯅꯕꯤꯗ ꯍꯪꯉꯣ ꯅꯃꯥꯟꯅꯕꯤ ꯂꯩꯇ꯭ꯔꯣ
ꯁꯨꯛꯂꯩ ꯂꯩꯇꯦ ꯀꯥꯏ ꯂꯩꯕ꯭ꯔꯣ
ꯂꯩꯇ꯭ꯔꯗꯤ ꯈꯪꯗꯦ ꯎꯁꯣꯏ ꯎꯁꯣꯏ ꯎꯁꯣꯏ ꯈꯪꯗ꯭ꯔꯣ
ꯈꯪꯗꯦꯗ ꯑꯩꯈꯣꯏ ꯑꯩꯈꯣꯏꯁꯦ ꯃꯩꯇꯩꯂꯣꯟꯁꯦ ꯀꯌꯥ ꯍꯩꯇꯤꯌꯦ ꯑꯩꯈꯣꯏꯁꯨ
ꯕꯦꯝꯕꯨꯨ ꯁꯨꯠ
ꯑꯆꯥ ꯆꯥ ꯆꯥ ꯆꯥ ꯉꯥꯁꯥꯏ ꯍꯥꯏ ꯌꯥꯗ꯭ꯔꯣ ꯍꯥꯎꯔꯝꯅꯤꯅ ꯑꯣꯛ ꯑꯣꯛꯀ ꯑꯣꯏꯔꯗꯤ ꯌꯥꯝ ꯍꯥꯎꯕꯅꯦ
ꯍꯥꯏꯅꯤꯡꯗꯕꯒꯤ ꯍꯥꯏꯕꯤꯗꯕ ꯑꯩꯅꯥ
ꯑꯩꯈꯣꯏꯁꯨ ꯆꯥꯅꯤꯡꯉꯤꯅꯦ ꯊꯤꯜꯂꯛꯑꯣꯅꯦ
ꯉꯝꯖꯔꯔꯣꯏ
ꯑꯣ ꯍꯣ ꯀꯩꯒꯤꯅꯣ ꯅꯥꯕꯨꯛ ꯌꯥꯝ ꯐꯠꯇ꯭ꯔꯤꯗꯣ
ꯕꯨꯛꯊꯥ ꯐꯠꯇꯕꯒꯤ ꯁꯥꯊꯤꯕꯤ ꯑꯣꯏꯕꯒꯤ ꯑꯩꯗꯤ ꯌꯥꯝ ꯁꯥꯊꯤꯕꯅꯦ ꯑꯗꯨꯒꯤ ꯕꯨꯛ ꯐꯠ ꯑꯩꯅ ꯑꯩꯒꯤ ꯕꯨꯛ ꯐꯠꯇꯕꯅꯦ
ꯆꯩꯗꯤ ꯋꯥꯠꯂꯤꯅꯦ ꯑꯗꯨꯗꯤ ꯅꯪꯖꯦ
ꯆꯩ ꯀꯩ ꯆꯩ ꯋꯥꯠꯄ ꯅꯪ ꯆꯩ ꯆꯥꯅꯤꯡꯕ꯭ꯔꯣ
ꯍꯣꯏ
ꯅꯪ ꯆꯥꯏ ꯋꯥꯠꯄꯒꯤꯔꯣ ꯑꯩꯉꯣꯟꯗ ꯍꯥꯏꯔꯛꯏꯗꯨꯕꯣ
ꯅꯪꯅꯦ ꯋꯥꯠꯂꯤꯁꯦ
ꯅꯪ ꯋꯥꯠꯄ ꯃꯥꯜꯂꯦꯗꯥ
ꯅꯪꯅꯦ ꯋꯥꯠꯂꯤꯁꯦ
ꯑꯩ ꯅꯠꯇꯕ ꯃꯥꯜꯂꯦ
ꯑꯣꯏ ꯑꯣꯏꯔꯣꯏꯌꯦ ꯑꯣꯏꯔꯣꯏꯌꯦ
ꯀꯩꯒꯤ
ꯑꯁꯨꯛ ꯌꯥꯝ ꯂꯤꯛꯔꯤꯁꯤꯕꯣ ꯀꯃꯥꯏ ꯇꯧꯒꯦꯔꯣ
ꯏꯁ ꯂꯤꯛꯂꯗꯤꯅꯦ ꯂꯤꯛ ꯂꯤꯛꯂꯗꯤ ꯄꯩꯁꯥ ꯄꯥꯏꯕꯅꯦ ꯈꯪꯕ꯭ꯔꯥ
ꯑꯣ ꯇꯥꯏꯅꯦ
ꯂꯤꯛꯄꯁꯤꯅꯅꯦ ꯄꯩꯁꯥ ꯄꯥꯏꯕ꯭ꯔꯥ ꯈꯪꯕ꯭ꯔꯥ
ꯑꯍꯥꯌꯣ ꯅꯪꯕꯨ ꯄꯩꯁꯥ ꯌꯥꯝ ꯄꯥꯏꯕ꯭ꯔꯣ ꯑꯩꯒꯤ ꯚꯨꯠ ꯂꯩꯕꯤꯌꯣ
ꯑꯩꯗꯤ ꯄꯩꯁꯥ ꯌꯥꯝ ꯄꯥꯏꯕꯅꯦ ꯄꯩꯁꯥ ꯄꯥꯏꯕꯤ ꯀꯧꯕꯅꯦ ꯏꯃꯥꯟꯅꯕꯤ ꯈꯣꯏꯅ
ꯕꯨꯠ ꯂꯩꯕꯤꯌꯣ ꯑꯗꯣ
ꯉꯝꯖꯔꯔꯣꯏ
ꯎꯝ ꯌꯦꯁ ꯂꯩꯕꯤꯌꯣꯗꯅ ꯀꯩꯅꯣ ꯅꯪ ꯌꯥꯝ ꯂꯤꯛꯂꯤꯁꯦ
ꯂꯤꯛꯄ ꯄꯥꯝꯕꯒꯤ ꯂꯤꯛꯄ ꯄꯥꯝꯕꯒꯤ ꯂꯤꯛꯄ ꯀꯩ ꯍꯥꯏꯅꯤꯡꯒꯦ ꯑꯗꯨꯗ ꯍꯣꯏ ꯍꯣꯏ
ꯇꯧꯅꯨꯗ ꯑꯩꯈꯣꯏꯕꯨ ꯅꯨꯄꯥꯅꯦꯅ ꯎꯁꯤꯠꯇꯕ ꯇꯧꯅꯨꯗ ꯉꯝꯃꯤꯗ ꯑꯩꯈꯣꯏꯗꯤ
ꯏꯁ ꯎꯁꯤꯠꯂꯣꯏ ꯀꯔꯤꯁꯨ ꯎꯏꯁꯤꯠꯂꯣꯏ
ꯅꯈꯨꯠꯇꯣ ꯇꯥꯞ ꯇꯥꯞ ꯄꯥꯏꯔꯗꯤꯀꯣ ꯅꯨꯡꯉꯥꯏꯔꯣꯏꯀꯣ
ꯀꯩ ꯍꯥꯢꯕ
ꯅꯈꯨꯠꯇꯣ ꯇꯥꯞ ꯄꯥꯏꯔꯒ ꯆꯤꯡꯉꯗꯤ
ꯢꯁ
ꯆꯩ ꯆꯅꯤꯀꯣ
ꯅꯪ ꯅꯦ ꯆꯩ ꯆꯥꯒꯗꯕꯗꯤ
ꯚꯦꯟꯗ ꯐꯥꯎꯔꯣ
ꯐꯥꯔꯣ ꯐꯥꯔꯣ
ꯀꯔꯤ ꯉꯝꯃꯣꯏꯗꯕ ꯑꯩ ꯌꯨꯝ ꯄꯨꯔꯣ
ꯄꯨꯑꯣ
ꯆꯩ ꯆꯥꯅꯤ ꯑꯩꯈꯣꯏꯗꯤ ꯉꯝꯗꯕ ꯂꯩꯇꯦ ꯃꯅꯤꯄꯨꯔꯁꯦ
ꯏꯁ
ꯀꯅꯥꯝꯇ ꯑꯩꯕꯨ ꯊꯤꯡꯕ ꯉꯝꯗꯦ ꯈꯪꯕ꯭ꯔꯥ ꯑꯩꯅ ꯍꯧꯖꯤꯛ
ꯑꯦ
ꯁꯦꯡꯅ ꯍꯥꯏꯔꯁꯨ ꯀꯩꯅꯣꯅꯦ ꯃꯤꯅ ꯑꯁꯦꯡꯕ ꯍꯥꯏꯔꯁꯨ ꯊꯥꯖꯗꯦ
ꯑꯁ ꯊꯥꯖꯕ ꯋꯥꯁꯨ ꯍꯥꯏꯌꯣꯅꯦ ꯊꯥꯖꯗꯕ ꯋꯥ ꯉꯥꯛꯇ ꯍꯥꯏꯌꯨ
ꯊꯥꯖꯕ ꯋꯥ ꯍꯥꯏꯁꯤ ꯀꯩꯅꯣ ꯑꯩꯒꯤ ꯃꯤꯡ ꯇꯥꯔꯕꯣ ꯅꯪ
ꯁꯨꯡꯇꯥ ꯇꯥꯗꯦ ꯁꯨꯡꯇꯥ ꯇꯥꯗꯦ ꯍꯥꯏꯕꯤꯔꯁꯨ ꯑꯃꯨꯛ ꯇꯥꯔꯣꯏ ꯑꯃꯨꯛ ꯈꯪꯉꯔꯣꯏ ꯍꯥꯏꯕꯤꯔꯁꯨ ꯑꯗꯨꯅ
ꯑꯩꯁꯦ ꯃꯤꯁꯇꯔ ꯊꯥꯡꯖꯤꯡꯅꯦ ꯈꯪꯕ꯭ꯔꯥ
ꯢꯁ
ꯅꯣꯏ ꯑꯩ ꯃꯤꯡ ꯇꯥꯗ꯭ꯔꯤꯕ ꯅꯣꯏ ꯆꯥꯔꯤꯗꯣ ꯀꯔꯤꯔꯣ
ꯁꯨꯡꯇꯥ ꯇꯥꯗꯦ
ꯊ ꯑꯣꯏꯣꯏꯇ
ꯅꯣꯏꯅ ꯆꯥꯔꯤꯗꯣ ꯑꯩ ꯂꯣꯏ ꯎꯑꯦꯀꯣ ꯅꯣꯏꯅ
ꯎ ꯍꯧꯔꯣ ꯎꯔꯣ ꯎꯔꯒ ꯑꯗꯨꯝ ꯂꯩꯈ꯭ꯔꯣ ꯑꯗꯨꯗꯤ ꯀꯔꯤꯁꯨ ꯍꯥꯏꯗꯕꯤꯗꯅꯦ ꯎꯔꯒ ꯑꯗꯨꯝ ꯇꯨꯃꯤꯟꯅ ꯂꯩꯈ꯭ꯔꯣ ꯒꯣ
ꯑꯗꯨ ꯑꯩꯈꯣꯏꯒꯤ ꯌꯨꯝꯗ ꯂꯥꯛꯈ꯭ꯔꯣꯅ
ꯂꯥꯏꯅꯤꯡꯗꯦꯗ ꯅꯪꯁꯦ ꯌꯥꯝ ꯁꯥꯠꯊꯤꯒꯗꯕ ꯃꯥꯜꯂꯦ
ꯇꯥꯅꯤꯡꯗꯦꯀꯣ ꯅꯪꯁꯨꯅꯦ ꯌꯥꯝ ꯁꯥꯊꯤꯒꯗꯧ ꯃꯥꯜꯂꯦ
ꯀꯩ ꯍꯥꯢꯕ
ꯅꯪꯁꯨ ꯌꯥꯝ ꯁꯥꯠꯊꯤꯒꯗꯕ ꯃꯥꯜꯂꯦꯕ
ꯏꯁ ꯑꯩꯗꯤ ꯁꯥꯊꯤꯅꯤ ꯀꯩꯅꯣ ꯑꯩꯗꯤ ꯁꯥꯊꯤꯗ꯭ꯔꯗꯤ ꯑꯩ ꯁꯥꯊꯤꯅꯤ ꯑꯩꯗꯤ ꯑꯩ ꯑꯩꯗꯤ ꯑꯩꯗꯤ ꯑꯩꯒꯤ ꯅꯨꯄꯥ ꯐꯨꯒꯅꯤ
ꯑꯩꯁꯨ ꯑꯩꯒꯤ ꯅꯨꯄꯤ ꯐꯨꯒꯅꯤ
ꯎꯝ ꯎꯝ
ꯀꯩꯅꯣ ꯃꯤ ꯁꯦꯡꯅꯣ ꯅꯣꯛ ꯁꯦꯝꯕ ꯍꯥꯏꯔ ꯅꯣꯛꯢꯗꯣ
ꯑꯁ ꯑꯁꯦꯡꯕ ꯑꯩꯁꯨ ꯍꯥꯏꯕꯅꯦ ꯀꯩꯅꯣ ꯑꯩ ꯅꯨꯄꯥꯕꯨꯅꯦ ꯑꯩ ꯑꯩ ꯑꯩꯒꯤ ꯅꯨꯄꯥꯕꯨꯅꯦ ꯊꯥꯡꯔꯒꯅꯦ ꯄꯨꯒꯅꯤ ꯑꯩꯗꯤ
ꯑꯩꯁꯨ ꯑꯩ ꯅꯨꯄꯤꯗ ꯐꯨꯅ ꯊꯥꯔꯒ ꯄꯨꯒꯅꯤ
ꯂꯂꯝꯕꯤꯗꯁꯨ ꯀꯨꯒꯅꯤ
ꯑꯩꯁꯨ ꯄꯨꯕꯅꯤꯅ ꯑꯗꯨꯗꯤ
ꯑꯗꯨꯒ ꯐꯨꯒꯅꯤ ꯍꯥꯏꯗꯤ
ꯑꯩꯁꯨ ꯐꯨꯕꯅꯤꯅ ꯌꯨꯝꯗ ꯂꯥꯛꯑꯒ ꯌꯦꯁ ꯆꯩꯇꯣꯅ ꯀꯟꯂꯣꯏꯅꯦ
ꯇꯧꯅꯦ
ꯑꯩꯁꯨ ꯐꯥꯒꯤ ꯇꯧꯕꯅꯦ ꯍꯍ ꯍ ꯍꯥꯥ
ꯑꯗꯨꯃꯥꯏꯅ ꯍꯥꯏꯒꯅꯨ ꯑꯩ ꯍꯥꯏꯕ ꯑꯩ ꯍꯥꯏꯕ ꯈꯨꯗꯤꯡꯃꯛ ꯍꯥꯏꯒꯅꯨ ꯅꯊꯟꯇ ꯋꯥ ꯍꯥꯏꯕ ꯍꯩꯇ꯭ꯔꯣ
ꯑꯩꯁꯨ ꯋꯥ ꯍꯥꯏꯕꯗꯣ ꯍꯩꯗꯂꯦꯕ
ꯍꯥꯏ ꯇ꯭ꯔꯗꯤ ꯑꯗꯨꯝ ꯇꯃꯤꯟꯅ ꯂꯥꯑꯦ ꯍꯧꯖꯤꯛꯗꯤ
ꯇꯨꯃꯤꯟꯅ ꯂꯩꯕꯗꯣ ꯌꯥꯗ꯭ꯔꯦꯕ
ꯀꯩ ꯍꯥꯏꯕ
ꯇꯨꯃꯤꯟꯅ ꯂꯩꯕꯗꯣ ꯌꯥꯗꯦꯕ
ꯅꯪ ꯅꯪꯒꯤ ꯃꯩꯇꯩꯂꯣꯟꯁꯦꯅꯨꯉꯥꯏꯇꯦ ꯇꯥꯕ ꯅꯨꯡꯉꯥꯏꯇꯦꯍꯦ
ꯑꯣꯍꯣ ꯑꯩꯁꯦ ꯃꯩꯇꯩ ꯑꯩ ꯃꯩꯇꯩꯂꯣꯟꯁꯦ ꯉꯁꯤꯈꯛ ꯈꯛꯇꯅ ꯅꯍꯥꯟ ꯈꯛꯇꯅ ꯍꯥꯏꯕ ꯍꯩꯔꯃꯦ ꯑꯗꯨꯒꯤꯅꯦ
ꯊꯥꯖꯥꯩ ꯑꯕꯧ ꯁꯍꯩꯗꯦ
ꯊꯥꯖꯕ ꯌꯥꯕ ꯍꯥꯏꯔꯒ ꯅꯪ ꯊꯥꯖꯗꯦꯗꯣ
ꯅꯆꯤꯟ ꯊꯤꯕꯗꯣ
ꯇꯤꯟꯃꯛ ꯃꯥꯏ ꯊꯤꯒ꯭ꯔꯣ
ꯑꯗꯨꯝ ꯊꯤꯔꯤ ꯅꯪ ꯍꯧꯖꯤꯛꯁꯨ ꯊꯤꯔꯦꯗꯨꯗꯤ
ꯀꯃꯥꯏꯅ ꯊꯤꯒꯔꯣ ꯏꯆꯤꯟꯕꯨꯥꯎ ꯉꯥꯎꯕ꯭ꯔꯣ ꯆꯆꯤꯟꯕꯥꯎ ꯃꯥꯏ ꯊꯤꯕ꯭ꯔꯣ ꯇꯝꯕꯤꯌꯣ ꯅꯪꯒꯤ ꯊꯕꯛꯇꯣ ꯂꯣꯏꯔꯕꯣ
ꯂꯣꯏꯔꯣꯏ ꯉꯁꯤꯁꯨ ꯂꯣꯏ ꯂꯣꯏꯔꯣꯏ ꯇꯨꯡꯗ꯭ꯔꯤꯐꯥꯎ ꯂꯣꯏꯔꯣꯏ
ꯌꯥꯝ ꯊꯕꯛ ꯐꯥꯕꯤ ꯊꯕꯛ ꯇꯧꯒꯟꯕꯤ ꯁꯤꯅꯦꯕ ꯅꯣꯡ ꯅꯅꯦꯍꯩ ꯑꯍꯥꯏ
ꯊꯕꯅ ꯊꯕꯛꯅꯦꯛꯇ ꯇꯥꯎꯋꯦ ꯑꯩꯈꯣꯏꯗꯤ
ꯅꯥꯡꯉꯦꯍꯦ ꯍꯣꯔꯦꯟ ꯅꯨꯃꯤꯗꯥꯡ ꯑꯣꯏꯁꯦ ꯁꯥꯏꯇ ꯀꯣ ꯁꯥꯏꯗꯠꯇ ꯀꯣꯜ ꯇꯧꯔꯒ ꯍꯪ ꯏꯃꯥ ꯇꯨꯝꯈ꯭ꯔꯦ ꯁꯨꯃꯥꯏꯅ ꯇꯧꯋꯦ ꯂꯣꯏ ꯈꯥꯉꯦ ꯍꯣꯏ ꯑꯩ ꯂꯣꯏ ꯈꯪꯉꯦ ꯑꯩꯈꯣꯏ ꯂꯣꯏ ꯈꯪꯉꯦ
ꯑꯃꯨꯛ ꯍꯥꯏꯌꯣ ꯍꯥꯏꯔꯒ
ꯍꯣꯔꯦꯟ ꯅꯨꯃꯤꯗꯥꯡ ꯈꯔ ꯇꯥꯔꯗꯤ ꯁꯥꯏ ꯗ ꯀꯣꯜ ꯇꯧꯔꯒ ꯍꯜꯂꯣ ꯑꯣ ꯆꯥꯛꯆꯥꯥ ꯄꯧ ꯆꯔꯦ ꯂꯣꯠꯂꯒ ꯇꯧꯒꯗꯕꯗꯣ ꯂꯣꯏ ꯎꯑꯦ ꯀꯣ
ꯏꯁ ꯀꯔꯤ ꯂꯣꯠꯂꯒ ꯀꯥꯏꯅ ꯑꯩꯗꯤ ꯂꯣꯠꯇꯦ ꯀꯅꯥꯗ ꯂꯠꯇꯣꯏꯅꯣ
ꯅꯪꯗꯤ ꯑꯐꯥꯎꯕꯤꯅꯤꯅꯀꯣ
ꯍꯣꯏ
ꯎꯝ ꯑꯩꯈꯣꯏꯗꯤ ꯑꯩꯈꯣꯏꯗꯤ ꯁꯤ ꯑꯁꯤꯒꯨꯝꯕ ꯖꯥꯠꯁꯦ ꯇꯧꯕ ꯍꯩꯇꯦ ꯑꯩꯈꯣꯏꯗꯤ
ꯍꯣꯏ ꯑꯣꯏꯔꯝꯃꯨꯅꯦ ꯅꯨꯄꯥ ꯊꯣꯛꯇꯕꯅꯤꯅ
ꯎꯝ ꯑꯥꯈꯣꯏꯗꯤ ꯅꯄꯥꯊꯣꯛꯇꯦ ꯑꯩꯈꯣꯏꯗꯤ ꯒꯦꯅꯦ ꯒꯦ
ꯍꯣꯏ
ꯒꯦꯅꯦ
ꯑꯣꯏꯔꯝꯅꯤ ꯒꯦ ꯌꯥꯝ ꯃꯥꯟꯒꯗꯧꯕ ꯃꯥꯥꯜꯂꯦꯕ
ꯅꯣꯏ ꯅꯪ ꯑꯩꯒꯤ ꯌꯨꯝꯗ ꯂꯥꯛꯅꯤꯡꯗ꯭ꯔꯣ ꯑꯩꯉꯣꯟꯗꯒ ꯂꯩꯅꯤꯡꯗ꯭ꯔꯣ
ꯂꯩꯅꯤꯡꯉꯦ ꯑꯩꯒꯤ ꯅꯨꯄꯥ ꯒꯦ ꯑꯣꯏꯔꯗꯤ ꯑꯩ ꯊꯕꯛ ꯁꯨꯛꯇꯧ ꯇꯧꯔ ꯔꯣꯏ
ꯑꯆꯥ ꯆꯥ ꯆꯥ ꯆꯥ ꯀꯩꯅꯣꯅꯦꯍꯦ ꯑꯗꯨꯃꯥꯏꯅ ꯊꯥꯏꯔꯤꯗꯣ ꯁꯤꯕꯨ ꯍꯥꯏ ꯌꯥꯕ ꯋꯥꯔꯣ
ꯍꯣꯏ
ꯑꯣꯍꯣ ꯀꯩꯅꯣ ꯅꯣꯏ ꯅꯨꯄꯤꯁꯤꯡꯁꯦ ꯕꯦꯔꯥꯅꯤꯍꯦ
ꯅꯪꯅ ꯍꯪꯉꯒ ꯀꯔꯤꯒꯤ ꯍꯥꯏꯕ ꯋꯥꯔꯣ ꯍꯥꯏꯕ ꯌꯥꯕ